ꯑꯥ ꯍꯜꯂꯣ
ꯍꯜꯂꯣ ꯎꯝ ꯇꯥꯟꯗꯕ꯭ꯔꯥ
ꯇꯥꯔꯦ ꯇꯥꯔꯦ ꯑꯩꯗꯤ ꯑꯃꯗꯨꯗ ꯑꯣꯏꯅ ꯇ꯭ꯔꯥꯏ ꯇꯧꯁꯤꯟꯕꯗ ꯑꯗꯨꯏꯅꯤꯅꯦ ꯌꯥꯗ꯭ꯔꯤ
ꯍꯣꯏ ꯑꯩꯗꯣ ꯀꯨꯏꯈ꯭ꯔꯣꯕ ꯑꯗꯨꯒꯤꯗꯣ
ꯑꯣ ꯆꯥꯛ ꯆꯥꯕ ꯂꯣꯏꯔꯕꯣ
ꯑꯁ ꯀꯗꯥꯏꯗꯒꯤꯅ ꯍꯧꯖꯤꯛꯇꯒꯤ ꯆꯥꯛ ꯆꯥꯔꯁꯤ ꯌꯥꯎꯍꯧꯕꯗ ꯉꯥꯏꯔꯦ
ꯐ ꯆꯠꯄꯗ ꯉꯥꯏꯔꯤ
ꯎꯝ
ꯑꯗꯨꯝ ꯆꯥꯕꯒꯤ ꯃꯇꯝꯗꯤ ꯌꯥꯎꯔꯛꯑꯦꯗ ꯑꯩꯁꯨ ꯑꯩꯁꯨ ꯊꯣꯡꯕꯗ ꯉꯥꯏꯔꯤꯕꯅꯦ ꯌꯨꯝꯗ ꯂꯩꯕꯩ ꯑꯥ ꯑꯩ ꯏꯇꯣꯝꯇ ꯂꯩꯌꯦ ꯑꯩꯁꯦ ꯃꯣꯔꯅꯤꯡꯗꯨꯗ ꯕꯣꯜ ꯁꯥꯟꯅꯕ ꯆꯠꯄ ꯄꯨꯡ ꯇꯔꯨꯛꯇꯒꯤ ꯇꯔꯦꯠ ꯐꯥꯎꯕ ꯑꯗꯨ ꯍꯜꯂꯛꯑꯦ ꯍꯜꯂꯑꯒ ꯆꯥꯊꯣꯛꯉꯦ ꯑꯗꯨꯒ ꯑꯃꯨꯛ ꯍꯧꯖꯤꯛ ꯊꯕꯛ ꯆꯠꯇꯣꯏꯅꯦꯕ ꯍꯟꯗꯛꯁꯦ ꯈꯔ ꯆꯤꯜꯂꯦ ꯅꯪꯗꯤ ꯇꯝꯄꯥꯛꯇ ꯂꯩꯕ꯭ꯔꯥ ꯇꯝꯄꯥꯛꯇꯥ ꯂꯩꯕ꯭ꯔꯣ ꯆꯤꯡꯗ ꯂꯩꯕ꯭ꯔꯥ ꯇꯝꯄꯥꯛꯇꯥ
ꯆꯄꯥꯛꯥꯛ ꯇ ꯎꯝ ꯑꯩ ꯂꯥꯛꯄ ꯀꯨꯣꯏꯗ꯭ꯔꯤꯌꯦꯦ ꯃꯔ ꯔ ꯀꯠꯇ ꯂꯥꯛꯅꯦ ꯅꯍꯥꯟꯗꯒꯤ ꯌꯨꯝꯗ ꯂꯩꯔꯨꯕ
ꯑꯥ ꯀꯣꯂꯦꯖ ꯀꯥꯔꯤꯕ꯭ꯔꯣ ꯀꯃꯥꯏꯅ ꯇꯧꯔꯤꯅꯣ ꯑꯗꯨꯝ ꯃꯁꯥ ꯃꯁꯥꯒꯤ ꯊꯕꯛ ꯇꯧꯔꯕ
ꯎꯝ
ꯎꯝ ꯔꯦꯟꯗ꯭ꯔ ꯅꯠꯇ꯭ꯔꯒꯅ ꯌꯨꯝ ꯌꯨꯝ ꯂꯩꯕ꯭ꯔꯥ ꯁꯤꯗ ꯇꯄꯥꯛꯛꯇ
ꯔꯦꯟꯗꯅ
ꯔꯦꯟꯗꯅꯦꯕ ꯑꯇꯩꯗꯤ ꯃꯅꯔꯦꯗ ꯑꯌꯥꯝꯕ ꯆꯤꯡ ꯆꯤꯡ ꯆꯤꯡꯗ ꯂꯩꯕ ꯂꯝꯁꯤꯡꯁꯦ ꯁꯤꯗ ꯄꯨꯔꯛꯄ ꯌꯥꯔꯗꯤ ꯅꯨꯡꯉꯥꯏꯒꯗꯕꯅꯤꯅꯦ
ꯑꯗꯨꯅꯦ ꯈꯣꯏꯅ ꯏꯅꯥ ꯈꯨꯜꯂꯅꯤꯀꯣ ꯑꯗꯨꯗꯤ
ꯌꯥꯝ ꯆꯥꯎꯅ ꯂꯩꯔꯁꯨ ꯎꯄꯥꯏ ꯂꯩꯇꯦꯕ
ꯑꯁꯤ ꯑꯩꯈꯣꯏꯅ ꯂꯩꯕꯁꯤꯅ ꯑꯃꯨꯛꯀ ꯑꯩꯈꯣꯏꯒꯤ ꯂꯩꯀꯥꯏꯒꯤ ꯑꯪꯀꯜꯒꯤ ꯌꯨꯝꯅꯦꯕꯀꯣ
ꯑꯣ ꯅꯣꯏ ꯈꯨꯟꯒꯤ
ꯎꯝ
ꯑꯣ ꯑꯗꯨꯗꯤ ꯐꯩ-ꯑꯗꯨꯗꯤ ꯐꯩꯗ
ꯎꯝ
ꯈꯔ ꯀꯦ ꯔꯦꯟ ꯑꯣꯏꯔꯁꯨ ꯑꯗꯨꯅ ꯈꯔ ꯅꯨꯡꯉꯥꯏꯌꯦꯕꯀꯣ ꯍꯥꯏꯕꯗꯤ ꯄꯥꯎ ꯐꯥꯎꯅꯕ ꯈꯣꯠ
ꯎꯝ
ꯀꯔꯤ-ꯀꯔꯤ ꯊꯣꯛꯑꯁꯨ ꯑꯗꯨꯅ ꯅꯨꯡꯉꯥꯏꯑꯦꯗꯥ
ꯑꯗꯨ ꯅꯪꯁꯦ ꯔꯣꯡꯃꯩꯔꯥ
ꯑ ꯅꯠꯇꯦ ꯑꯩꯒꯤ ꯇꯣꯉꯥꯟ ꯇꯣꯉꯥꯟ ꯂꯩꯁꯦ ꯀꯣꯟꯅ ꯍꯥꯏꯔꯒꯦ ꯎꯝ ꯍꯣꯔꯦꯟ ꯍꯥꯏꯔꯛꯑꯒꯦ
ꯀꯤꯌꯦꯗ ꯑꯩ
ꯄꯟꯕꯗ ꯅꯨꯡꯉꯥꯏꯇ꯭ꯔꯕ
ꯑꯣ
ꯑꯗꯨꯏꯅꯦꯗ ꯍꯧꯖꯤꯛꯀꯤꯁꯤꯗ ꯑ ꯍꯣꯔꯦꯟ ꯑꯣꯏꯅ ꯍꯥꯏꯔꯛ ꯃꯦꯁꯦꯁꯇ ꯑꯣꯏꯅ
ꯎꯝ ꯁꯤꯗ ꯂꯩꯕ ꯀꯨꯏꯔꯕ
ꯑꯩ ꯑꯗꯨꯝ ꯀꯩꯅꯣ ꯁ꯭ꯀꯨꯜ ꯀꯥꯕꯗꯒꯤ ꯑꯗꯨꯝ ꯁꯤꯗ ꯂꯩꯔꯦ ꯍꯥꯏꯇꯥꯔꯦꯅꯦ ꯑꯗꯨ ꯑꯣꯏꯔꯁꯨ ꯀ꯭ꯂꯥꯁ ꯇꯦꯟ ꯐꯥꯎꯕꯗꯤ ꯑꯗꯨꯝ ꯍꯥꯏꯠꯁ ꯁ꯭ꯀꯨꯜ ꯀꯩꯅꯣ ꯕꯣꯔꯗꯤꯡꯗ ꯂꯩꯔꯛꯑꯦꯕꯀꯣ
ꯎꯝ
ꯑꯗꯣ ꯀ꯭ꯂꯥꯁ ꯇꯦꯟ ꯂꯣꯏꯕꯗꯒꯤ ꯑꯗꯨꯝ ꯂꯩꯔꯛ ꯆꯍꯤ ꯀꯨꯟꯒꯨꯝꯕ ꯁꯨꯔꯝꯕꯅꯤꯗ ꯁꯤꯗ ꯀꯩꯅꯣ ꯑꯗꯨꯝ ꯑ ꯇꯝꯄꯛ ꯇꯂꯩꯁꯦ
ꯑꯣ ꯀꯨꯏꯔꯦꯀꯣ ꯑꯗꯨꯗꯤ
ꯑꯥ ꯀꯨꯏꯔꯦ ꯍꯥ ꯍꯥꯏꯕꯗꯤ ꯁ꯭ꯀꯨꯜ ꯀꯥꯕꯁꯦ ꯀ꯭ꯂꯥꯁ ꯋꯥꯟꯗꯒꯤ ꯑꯗꯨꯝ ꯁꯤꯗ ꯇꯝꯄꯥꯛꯇ ꯀꯥꯕ ꯏꯝꯐꯥꯜꯗ ꯀꯥꯕꯅꯤꯅ
ꯎꯝ
ꯑꯗꯨꯒꯤ ꯄꯥꯔꯒ ꯑꯗꯨꯝ ꯀꯨꯏꯔꯦ ꯍꯥꯏꯇꯥꯔꯦ ꯈꯔ ꯀꯨꯏꯔꯦꯗ ꯕꯣꯔꯗꯤꯡꯒ ꯆꯍꯤ ꯃꯥꯄꯜ ꯅꯥꯏꯟ ꯌꯔꯁ ꯀꯨꯝꯕ ꯂꯩꯔꯛꯑꯦ ꯑꯗꯒꯤꯗꯤ ꯈꯔ ꯀꯨꯏꯔꯦꯗ
ꯑꯗꯨꯗꯤ ꯒ꯭ꯌꯥꯟ ꯇꯥꯕ ꯂꯣꯏꯔꯝꯃꯅꯤ
ꯒ꯭ꯌꯥꯟ ꯇꯥꯕ ꯂꯩꯔꯝꯃꯅꯤ ꯍꯥꯏꯗꯤ
ꯍꯦꯛ ꯈꯔ ꯒ꯭ꯌꯥꯟ ꯇꯥꯕ ꯍꯧꯔꯛꯄꯒ ꯒ꯭ꯌꯥꯟ ꯇꯥꯕ ꯍꯥꯏꯗꯤ ꯎꯝ ꯎꯝ
ꯑꯗꯨꯝ ꯒ꯭ꯌꯥꯟ ꯇꯥꯔꯦꯗ ꯍꯣꯏ ꯁ꯭ꯀꯨꯜ ꯀꯥꯕ ꯂꯥꯛꯑꯕꯅꯤꯅ ꯒꯌꯥꯟ ꯇꯥꯔꯒ ꯂꯥꯛꯈ꯭ꯔꯦꯗ
ꯅꯪꯗꯤ
ꯑꯩꯗꯤ ꯐꯥꯏꯚ ꯌꯔꯁ ꯀꯨꯝꯕ ꯁꯨꯈ꯭ꯔꯦ ꯀꯨꯏ
ꯈꯨꯟꯗ ꯑꯌꯥꯝꯕ ꯂꯩ
ꯎꯝ ꯈꯨꯟꯗ ꯈꯨꯟꯗ ꯂꯩꯌꯦꯗ
ꯑꯣ ꯑꯣ ꯁ꯭ꯀꯨꯜꯒꯨꯝꯕ ꯀꯥꯕꯗꯣ ꯑꯗꯨꯝ ꯈꯨꯟꯗ ꯂꯣꯏꯖꯤꯜꯂꯦ
ꯑ ꯈꯣꯏ ꯑꯩꯈꯣꯏ ꯃꯅꯥꯛꯇ
ꯑꯧ ꯅꯨꯡꯉꯥꯏꯕꯁꯤ ꯇꯣꯉꯥꯟ-ꯇꯣꯉꯥꯟꯕꯅꯤꯗ ꯑꯗꯨꯁꯨ ꯅꯨꯡꯉꯥꯏꯕꯅꯤꯗ ꯃꯍꯥꯎꯗꯨ ꯌꯨꯝꯗ ꯑꯗꯨꯝ ꯂꯩꯔꯒ ꯑꯩ ꯍꯟꯗꯛ ꯌꯨꯝ ꯊꯣꯛꯇꯕ ꯀꯨꯏꯔꯦ ꯍꯟꯗꯛ ꯆꯍꯤꯒꯤ ꯀꯩꯝꯗ ꯊꯣꯛꯇ꯭ꯔꯤ ꯁꯛꯇꯕꯔꯖꯦꯔ ꯑꯃ ꯊꯣꯛꯀꯅꯤꯀ ꯈꯜꯂꯤꯕꯅꯤ
ꯅꯨꯡꯁꯤꯗꯕ꯭ꯔꯥ ꯌꯨꯝ
ꯑꯗꯨꯝ ꯃꯇꯝꯗꯣ ꯁꯥꯡꯗꯕ ꯌꯧꯃꯥꯟꯂꯦꯗꯥ ꯆꯠꯅꯤꯡꯗꯕꯩ ꯅꯠꯇꯦ
ꯆꯠꯅꯤꯡꯗꯦꯕ
ꯆꯠꯅꯤꯡꯗꯕꯒꯤ ꯅꯠꯇꯦꯕ ꯑꯗꯨꯝ ꯃꯇꯝꯗꯣ ꯁꯥꯡꯗꯕꯩꯅꯦꯕ ꯆꯠꯄꯒꯤ ꯃꯇꯝꯗꯣ ꯁꯥꯡꯗꯗꯤ ꯑꯗꯨꯝ ꯑꯣꯛꯇꯣꯕꯔꯗ ꯑꯃꯔꯛ ꯐꯧꯌꯩꯕꯗꯥ ꯆꯠꯂꯁꯤꯔꯥ ꯈꯟꯕꯅꯤ
ꯑꯦ ꯀꯩꯅꯣ ꯑꯥ ꯅꯣꯏꯗꯤ ꯆꯤꯡꯒꯤ ꯆꯤꯡꯗ ꯊꯥꯕ꯭ꯔꯥ ꯅꯠꯇ꯭ꯔꯒ ꯇꯝꯄꯥꯛꯇ ꯇꯧꯕ꯭ꯔꯥꯅꯣ
ꯂꯧꯗꯨ ꯆꯤꯡꯒꯤ ꯑꯣꯏꯌꯦꯕ ꯑꯗꯨꯝ ꯏꯁꯤꯡꯅ ꯇꯧꯕꯗ ꯑꯣꯏꯌꯦꯕꯀꯣ
ꯎꯝ
ꯍꯥꯏꯕꯗꯤ ꯏꯁꯤꯡ ꯌꯥꯎꯗꯕꯤꯗ ꯇꯧꯕ ꯌꯥꯏꯗꯅ ꯐꯧ ꯊꯥꯕꯗꯣ ꯑꯗꯣ ꯑꯩꯈꯣꯏꯒꯤꯅ ꯑꯗꯨꯝ ꯆꯤꯡ ꯆꯤꯡ ꯑꯣꯏꯔꯁꯨ ꯍꯧꯖꯤꯛꯀꯤ ꯇꯦꯔꯦꯠ ꯀꯦ ꯇꯥꯏꯞꯇ ꯇꯧꯔꯒ ꯏꯁꯤꯡ ꯑꯣꯏꯅ ꯇꯧꯋꯦ ꯏꯁꯤꯡꯗ ꯑꯣꯏꯅ ꯊꯥꯏꯌꯦꯕ
ꯎꯝ
ꯅꯣꯏꯒꯤꯗꯤ
ꯅꯥꯈꯣꯏꯗꯤ ꯇꯝꯄꯥꯛꯅꯦ ꯑꯩꯈꯣꯏꯗꯤ ꯆꯤꯡ ꯑꯣꯏ ꯇꯝꯄꯥꯛ ꯑꯣꯏꯌꯦꯕ
ꯑꯣ ꯑꯩꯈꯣꯏꯁꯨ ꯑꯅꯤꯁꯨꯏꯌꯦ ꯂꯧꯗꯨꯕꯣ ꯇꯝꯄꯥꯛ ꯇꯝꯄꯥꯛ ꯑꯣꯏꯕ ꯌꯥꯝ ꯐ꯭ꯂꯦꯠ ꯑꯣꯏꯕꯁꯨ ꯌꯥꯎꯋꯦ
ꯆꯤꯡꯂꯧꯒꯨꯝꯕ ꯇꯧꯕ ꯍꯥꯏꯗꯤꯀꯣ ꯑꯝ ꯆꯤꯡꯗ ꯊꯥꯕꯗꯨꯅ ꯌꯦꯟꯁꯥꯡ ꯅꯥꯄꯤꯒꯨꯝꯕ ꯊꯥꯕ ꯑꯗꯣ ꯂꯧꯗꯤ
ꯑꯣ
ꯂꯣꯏꯅ ꯇꯝꯄꯥꯛꯀꯤ ꯂꯩꯅꯦ
ꯑꯗꯣ ꯑꯅꯤ ꯑꯅꯤꯃꯛꯇ ꯇꯧꯅꯤꯗ ꯆꯤꯡꯂꯧꯗꯨꯁꯨ ꯇꯧꯋꯦ ꯌꯦꯟꯁꯥꯡ ꯅꯥꯄꯤꯒꯨꯝꯕ ꯊꯥꯕ ꯂꯐꯣꯏꯒꯨꯝꯕ ꯊꯥꯕꯗꯀꯣ ꯐꯥꯝꯒꯨꯝꯕ
ꯎꯝ ꯎꯝ
ꯑꯗꯨꯒ ꯑꯃꯨꯛ ꯍꯧꯖꯤꯛꯀꯤ ꯁ꯭ꯂꯣꯞ ꯑꯣꯏꯔꯒ ꯑꯗꯨꯒꯨꯝꯕꯁꯨ ꯂꯩꯗꯅ
ꯎꯝ
ꯑꯗꯨꯒꯤꯗꯨꯁꯨ ꯊꯥꯏꯌꯦꯕ ꯑꯗꯨꯝ
ꯑꯩꯗꯤ ꯑꯝꯐꯧ ꯎꯗ꯭ꯔꯤꯌꯦ
ꯎꯗꯔꯤꯌꯦ
ꯑꯥ
ꯑꯗꯨꯝ ꯆꯥꯏꯅꯥꯒꯨꯝꯕꯩꯗ ꯑꯗꯨꯝ ꯚꯤꯗꯤꯑꯣ ꯎꯠꯂꯤꯗꯅ ꯁ꯭ꯂꯣꯞ ꯑꯣꯏꯔꯒ ꯆꯤꯡꯒꯤꯗ ꯑꯣꯏꯔꯒ
ꯍꯧꯖꯤꯛꯀꯤ ꯂꯧꯗꯣ ꯆꯤꯡꯗ ꯑꯣꯏꯅ ꯁꯥꯕꯗꯣ
ꯎꯝ ꯁꯦꯡꯕꯗ ꯎꯗ꯭ꯔꯤꯕꯩ
ꯍꯣ ꯍꯣ ꯍꯣ ꯏꯁꯤꯡꯒ ꯇꯥꯕꯗ ꯌꯥꯝꯅ ꯐꯗꯕꯅꯤ ꯍꯥꯏꯕꯗꯤ ꯁ꯭ꯂꯣꯞ ꯑꯣꯏꯔꯕꯅꯤꯅ ꯑꯥ ꯑꯃꯗꯒꯤ ꯑꯃꯗꯒꯤ ꯑꯃꯨꯛ ꯇꯥꯔꯛꯄꯗꯣ ꯂꯥꯏꯟ ꯕꯥꯏ ꯂꯥꯏꯟ ꯇꯥꯔꯛꯄꯗꯣ ꯌꯦꯡꯕ ꯅꯨꯡꯉꯥꯏꯔꯅꯤ ꯏꯁꯤꯡ ꯂꯤꯔꯀꯥꯟꯗꯅꯤ ꯍꯥꯏꯕꯗꯤ
ꯀꯩꯒꯨꯝꯕꯗꯣ ꯃꯊꯛꯇꯒꯤ ꯂꯣꯏ ꯌꯦꯡꯉꯛꯄꯗ ꯍꯥꯏꯕꯗꯤ ꯌꯨꯝꯁꯦ ꯃꯈꯥꯗ ꯁꯥꯟꯅꯗꯦꯕꯀꯣ
ꯂꯩꯕꯀꯣ ꯎꯝ
ꯌꯨꯝꯁꯤꯅ ꯈ꯭ꯋꯥꯏꯗꯒꯤ ꯃꯊꯛꯇ ꯁꯥꯔꯒ ꯑꯗꯨꯝ ꯊꯥꯎꯒꯨꯝꯕꯁꯦ ꯀꯩ ꯀꯩ ꯂꯩꯒꯦ ꯁꯥꯒꯨꯝꯕ ꯂꯥꯛꯄ꯭ꯔꯥ ꯍꯥꯏꯁꯦ ꯑꯗꯨꯝ ꯊꯛꯇ ꯑꯗꯨꯝ ꯌꯦꯡꯉ ꯂꯣꯏ ꯎꯕꯅꯦ
ꯑꯗꯨ ꯑꯗꯨꯔꯗꯤ ꯎꯝ ꯆꯤꯡꯗ ꯑꯣꯏꯔꯝꯗꯧ ꯃꯥꯜꯂꯦꯀꯣ ꯅꯣꯏꯒꯤꯗ
ꯍꯣꯏ ꯑꯅꯤ ꯁꯨꯑꯦꯗ ꯆꯤꯡ-ꯆꯤꯡꯒꯤꯁꯨ ꯂꯩꯌꯦꯕ ꯇꯝꯄꯥꯛꯛꯀꯤꯁꯨ ꯂꯩꯌꯦ ꯑꯅꯤ ꯂꯧꯗꯨ ꯍꯥꯏꯕꯗꯤ ꯖꯒꯥꯗꯣ ꯇꯣꯉꯥꯟ ꯇꯣꯉꯥꯟꯕ ꯂꯩꯕ
ꯑꯗꯨ ꯅꯣꯏꯒꯤ ꯌꯨꯝꯗꯤ ꯆꯤꯡꯗ ꯅꯣꯏꯒꯤ ꯌꯨꯝꯗꯤ
ꯑꯁꯦꯡꯕ ꯌꯨꯝꯗꯤ ꯆꯤꯡ ꯂꯣꯏꯔꯦ ꯁꯤꯗꯁꯨ ꯑꯩꯈꯣꯏ ꯑꯩ ꯅꯪꯅ ꯍꯥꯏꯕꯒꯨꯝꯅ ꯑꯩꯁꯨ ꯁꯤꯗ ꯑꯩꯈꯣꯏ ꯑꯪꯀꯜꯒꯤ ꯌꯨꯝꯅꯦꯕ
ꯎꯝ
ꯂꯩ ꯑꯗꯨꯝ ꯆꯤꯡꯗꯦ
ꯆꯗꯦ
ꯑꯁꯦꯡꯕ ꯌꯨꯝꯗ ꯆꯤꯡꯗ ꯑꯣꯏꯌꯦꯗ
ꯅꯨꯡꯉꯥꯏꯔꯝꯅꯤ
ꯎꯝ ꯑꯗꯨꯝ ꯈꯔ ꯈꯪꯗꯦꯗ ꯃꯤꯅ-ꯃꯤꯅ ꯅꯨꯡꯉꯥꯏꯇꯦ ꯍꯥꯏꯒꯗꯕꯁꯨ ꯂꯩꯔꯝꯒꯅꯤ ꯑꯗꯨ ꯑꯣꯏꯔꯁꯨ ꯑꯗꯨꯗ ꯆꯥꯎꯔꯛꯄꯅꯤꯅꯀꯣ ꯑꯩꯈꯣꯏꯗꯤ ꯑꯗꯨꯝ ꯅꯨꯡꯉꯥꯏꯔꯦ ꯍꯥꯏꯇꯥꯔꯦꯅꯦ
ꯍꯩꯅꯈ꯭ꯔꯕꯗꯣ
ꯍꯣꯏ ꯍꯣꯏ ꯑꯗꯨꯝ ꯀꯅꯥꯅ ꯑꯩꯈꯣꯏꯒꯤ ꯈꯨꯟꯗꯨꯕꯨ ꯅꯨꯡꯉꯥꯏꯇꯦ ꯍꯥꯏꯕ ꯂꯩꯔꯝꯃꯣꯏꯗ ꯑꯗꯨꯝ ꯄꯤꯛꯂꯤꯉꯩꯗꯒꯤ ꯁꯥꯟꯅꯔꯛꯄ ꯃꯐꯝ ꯆꯥꯎꯔꯛꯄ ꯃꯐꯝꯗꯨꯕꯨ ꯑꯗꯨꯝ ꯅꯨꯡꯉꯥꯏꯕꯅꯤ ꯑꯗꯣ ꯑꯩꯈꯣꯏ ꯈꯨꯟꯁꯦ ꯃꯤꯅꯁꯨ ꯑꯗꯨꯝ ꯅꯨꯡꯉꯥꯏꯑꯦ ꯍꯥꯏꯈꯤꯕꯅꯦꯕ ꯂꯥꯛꯄꯁꯤꯡꯗ
ꯎꯝ
ꯍꯥꯏꯕꯗꯤ ꯆꯤꯡ ꯑꯣꯏꯔꯁꯨ ꯑ ꯆꯤꯡꯒꯤ ꯃꯊꯛꯇꯨꯗ ꯄ꯭ꯂꯦꯟ ꯑꯃꯨꯛ ꯇꯝꯄꯥꯛꯀꯤ ꯇꯥꯏꯞꯇ ꯑꫭꯏꯕꯗꯣ
ꯎꯝ
ꯑꯗꯨ ꯑꯣꯏꯕꯅꯦꯕ ꯆꯤꯡꯗꯨ ꯀꯥꯈꯠ ꯀꯥꯈꯠꯂꯒ ꯒꯥꯏ ꯀꯥꯈꯠꯂꯒ ꯑꯥ ꯃꯇꯣꯟꯗꯨꯗ ꯑꯃꯨꯛ ꯆꯤꯡꯗꯨ ꯐ꯭ꯂꯦꯠ ꯑꯣꯏꯔꯒ ꯑꯗꯨꯗ ꯑꯣꯏꯅ ꯂꯩꯕꯅꯦꯕ ꯑꯩꯈꯣꯏꯁꯦ ꯃꯦꯞ ꯀꯨꯝꯕ ꯌꯦꯡꯕ ꯀꯥꯟꯗ
ꯒꯥꯔꯤꯒꯨꯝꯕꯗꯤ ꯆꯪꯕ ꯌꯥꯕ꯭ꯔꯥ
ꯍꯨꯏꯔꯣ ꯑꯩꯈꯣꯏ ꯍꯥꯏꯠꯋꯦ ꯑꯣꯏꯕꯅꯦ
ꯑꯣ
ꯅꫭꯅꯦ ꯐꯥꯎꯅꯤꯡꯉꯥꯏ ꯍꯥꯏꯕꯒꯤꯗꯣ ꯎꯝ
ꯑꯗꯨꯗ ꯑꯗꯨꯗ ꯑꯗꯨꯝ ꯐꯥꯎꯔꯕꯅꯦ ꯑꯩꯈꯣꯏ ꯈꯨꯟꯗ ꯑꯗꯨꯝ ꯐꯥꯎꯔꯕꯅꯦꯕ ꯆꯠꯂꯕꯅꯦꯕ
ꯑꯗꯨꯗꯤ ꯅꯣꯏ ꯈꯨꯟꯁꯦ ꯑꯩꯅ ꯈꯟꯕ ꯇꯤꯗꯒꯤ ꯍꯧꯗꯧ ꯃꯥꯜꯂꯦ
ꯍꯥ
ꯅꯣꯏ ꯈꯨꯟ ꯃ ꯃꯤꯡꯁꯦ ꯀꯔꯤ ꯍꯥꯎꯋꯦ ꯑꯦꯁꯅ ꯍꯧꯕ꯭ꯔꯥ ꯇꯤꯅ ꯍꯧ
ꯑꯥ ꯗꯤꯅ ꯍꯧꯕꯅꯦ
ꯗꯤꯅꯥ
ꯑꯥ
ꯅ ꯍꯔꯗꯤ
ꯈꯪꯕ꯭ꯔꯒꯦ
ꯑ ꯃꯅꯦꯗꯌꯥꯝ ꯄꯀꯥꯅꯨ ꯀꯗꯂꯒꯔ
ꯕꯤꯁꯅꯨꯄꯨꯔꯗ ꯆꯠꯂꯅꯤ ꯑꯗꯨꯒ ꯀꯩꯀꯩ ꯈꯨꯟꯅ ꯌꯧꯔꯝꯃꯅꯤ ꯑꯩꯈꯣꯏ ꯈꯨꯟ ꯌꯧꯔꯝꯃꯅꯤ ꯑꯗꯨꯗꯒꯤ ꯏꯅꯦ ꯌꯎꯔꯅꯤ ꯈꯨꯟꯗꯣ ꯃꯆꯥ-ꯃꯆꯥ ꯑꯗꯨꯝ ꯂꯩꯔꯝꯃꯅꯤ ꯅꯣꯅꯦ ꯌꯥꯎꯗ꯭ꯔꯤꯉꯩꯗꯀꯣ ꯈꯨꯟꯗꯨ ꯌꯥꯝꯕꯅꯦ ꯍꯥꯏꯗꯤꯁ ꯕꯤꯁꯅꯨꯄꯨꯔꯗꯒꯤ ꯅꯣꯅꯦ ꯌꯧꯎꯒꯗꯕ ꯂꯝꯕꯤꯗꯨꯗ ꯈꯨꯟꯗꯣ ꯌꯥꯝꯕꯅꯦꯕ ꯅꯣꯏꯒꯤꯅ ꯀꯔꯝꯕ ꯗꯤꯁꯇ꯭ꯔꯤꯛꯇ ꯑꯣꯏꯒꯦ
ꯑꯩꯈꯣꯏꯒꯤꯅ ꯁꯤꯗ ꯍꯧꯋꯦ
ꯑꯣ ꯑꯆꯥ-ꯆꯥ-ꯆꯥ ꯌꯥꯝ ꯐꯥꯎꯕꯗꯣ ꯑ ꯑꯩ ꯅꯠꯇꯦ ꯅꯠꯇꯦ ꯅꯠꯇꯦ ꯈꯪꯉꯦ ꯈꯪꯉꯦ ꯅꯪꯒꯤ ꯉꯁꯥꯏ ꯅꯪꯒꯤ ꯃꯤꯡꯗꯣ ꯌꯦꯡꯕꯗ ꯈꯪꯈ꯭ꯔꯦ
ꯁꯤꯗ ꯍꯧꯕ ꯍꯥꯏꯗꯤ ꯀꯩꯅꯣꯒꯤ ꯁꯥꯏꯗꯨ ꯅꯠꯇꯤꯍꯦ
ꯈꯪꯈ꯭ꯔꯦ ꯈꯪꯈ꯭ꯔꯦꯕ ꯅꯪꯒꯤ ꯉꯁꯥꯏ ꯃꯤꯡꯗꯣ ꯌꯦꯡꯕꯗ ꯍꯥꯏꯐꯦꯠ ꯊꯣꯛꯑꯦꯗꯅ ꯑꯗꯨꯗ ꯈꯪꯈ꯭ꯔꯦ ꯁꯤꯗ ꯑꯃ ꯈꯔ ꯇꯦꯟꯕꯗꯣ
ꯑꯗꯨꯗ ꯂꯩꯕꯗꯣ
ꯍꯣꯏ ꯍꯣꯏ ꯍꯣꯏ ꯑꯗꯨꯗ ꯈꯪꯑꯕ ꯈꯣꯏꯒꯤꯅꯦ
ꯑꯦꯟꯗ
ꯑꯥ ꯑꯦꯟꯗ ꯍꯧꯔꯒ ꯋꯥꯏꯗ ꯂꯣꯏꯕꯗꯣ
ꯂꯩ
ꯍꯧꯖꯤꯛꯀꯤ ꯑꯩꯅ ꯄꯥꯜꯂꯤꯗꯨꯗꯤ ꯑꯥꯎ ꯍ ꯑꯗꯨꯒꯤ ꯑꯣꯏꯕ ꯍꯥꯟꯅꯗꯤ ꯑꯗꯨꯝ ꯑꯆꯧꯕ ꯁꯕ ꯗꯤꯁꯇ꯭ꯔꯤꯛ ꯈꯥꯏꯔꯦꯗꯅ ꯍꯧꯖꯤꯛꯇꯤ ꯊꯣꯛꯑꯦꯗꯅ
ꯀꯩꯅꯣꯗꯨꯅ ꯖꯥꯠꯁꯦ
ꯎꯝ ꯁꯤꯅ ꯍꯧꯕ
ꯌꯥꯥꯎꯕ ꯏꯁ ꯈꯪꯈ꯭ꯔꯦ ꯈꯪꯈ꯭ꯔꯦ ꯈꯪꯈ꯭ꯔꯦ ꯈꯪꯈ꯭ꯔꯦ ꯑꯗꯨꯗꯤ ꯑꯩꯈꯣꯏꯒꯤ-ꯑꯩꯈꯣꯏꯒꯤ ꯃꯔꯣꯟ ꯃꯥꯟꯅꯕꯅꯤ
ꯃꯥꯟꯅꯔꯕ ꯍꯣꯔꯦꯟ ꯋꯥꯆꯦꯞꯇ ꯁꯥꯟꯅꯔꯁꯦ ꯃꯥꯟꯅꯕ꯭ꯔꯥ ꯌꯦꯡꯉꯁꯦ ꯃꯥꯟꯅꯩꯌꯦꯕ
ꯃꯥꯅꯥꯕꯅꯦ ꯑꯩꯁꯦ ꯃꯅ ꯈꯪꯕꯁꯦ ꯑꯩ ꯁ꯭ꯀꯨꯜꯗ ꯌꯥꯎꯋꯦꯕ ꯑꯗꯣ ꯎ ꯁꯥꯔ ꯑꯃꯒ ꯑꯩꯈꯣꯏ ꯑꯅꯤ ꯉꯥꯡꯅꯕꯀꯣ
ꯑꯥ
ꯑꯗꯨꯗ ꯃꯟꯅꯕ
ꯑꯗꯨꯝ ꯍꯣꯏ ꯑꯃꯃꯝ ꯃꯌꯥꯏꯒꯨꯝꯕꯗ ꯃꯥꯟꯅꯔꯝꯕꯗꯤ ꯌꯥꯎꯔꯦ ꯄꯨꯂꯞꯇꯤ ꯃꯥꯟꯅꯔꯝꯃꯣꯏꯗꯅ
ꯑꯩ ꯌꯥꯝ ꯑꯗꯨꯝ ꯀꯔꯤ ꯍꯥꯏꯅꯤ ꯏꯕꯥꯅꯤ ꯃꯁꯤꯡꯒ ꯊꯤꯅꯕꯗꯣ
ꯍꯣꯏ ꯍꯣꯏ
ꯃꯁꯤꯡꯒ ꯊꯤꯅꯕ ꯀꯥꯟꯗꯅꯦ ꯃꯅꯕ ꯑꯗꯨꯒ ꯈꯔ ꯍꯥꯏ ꯑꯗꯨꯕꯨꯗꯤ ꯃꯤꯖꯣꯔꯥꯝ ꯑꯗꯣ ꯑꯗꯨ ꯃꯨꯅꯕꯅꯦ ꯑꯗꯨꯒ ꯍꯧꯖꯤꯛ ꯀꯩꯅꯣ ꯇꯧꯕꯒꯤ ꯃꯤꯁꯤꯡꯗꯣ ꯍꯧꯖꯤꯛ ꯀꯟꯅ ꯀꯩꯅꯣ ꯇꯧꯕꯗ ꯑꯗꯨꯈꯣꯏꯁꯨ ꯅ ꯃꯥꯟꯅꯕꯅꯦ ꯑꯩꯈꯣꯏꯒ
ꯍꯣꯏ ꯍꯣꯏ ꯍꯣꯏ
ꯍꯣꯏ ꯍꯣꯏ ꯍꯣꯏ
ꯍꯟꯗꯛ
ꯎꯝ ꯑꯗꯨꯒꯁꯨ ꯃꯔꯣꯡ ꯈꯔ ꯃꯥꯟꯅꯕ
ꯍꯥꯏꯕꯗꯤ ꯃꯣꯏꯁꯨ ꯃꯁꯤꯡ ꯊꯤꯕꯗꯨ ꯈꯔ ꯃꯥꯟꯅꯕꯅꯦꯕ ꯃꯣꯏꯒꯤꯁꯦ